ꯑꯣ
ꯍꯜꯂꯣ ꯍꯜꯂꯣ
ꯇꯥꯏ ꯇꯥꯏ ꯅꯥꯀꯣꯡ ꯁꯤꯒꯥꯢꯒꯦ ꯇꯧꯋꯤꯍꯦ
ꯃꯤꯅꯦ ꯍꯂꯣ ꯑꯦꯕ ꯆꯁꯇꯔ
ꯇꯥꯏ ꯀꯩꯅꯣꯃ ꯍꯥꯏꯖꯔꯦꯅ ꯈꯜꯂꯝꯕ
ꯍꯥꯏ
ꯍꯔꯦ
ꯑ ꯀ ꯇꯔꯕꯨꯅ
ꯅꯨꯡꯉꯥꯏꯇꯕ꯭ꯔꯥ ꯑꯗꯨꯃꯥꯏꯅ ꯇꯧꯕꯗꯣ
ꯏ ꯅꯅꯨꯡꯉꯥꯏꯒꯔꯣ
ꯐꯩ ꯇꯧ ꯋꯥꯅꯤꯗ ꯑꯩꯅ ꯁꯨꯝ
ꯎꯝ
ꯑ ꯑꯃꯨꯛ ꯄ꯭ꯔꯊꯥ ꯆꯥꯕ ꯆꯠꯂꯗꯤ
ꯑꯥ ꯇꯥꯅꯤ ꯑꯪꯖꯤꯝ ꯁꯥꯗꯕꯅꯤ ꯌꯥꯔꯃꯣ
ꯑ ꯁꯗꯣꯏ ꯎꯝ ꯁꯥꯟꯅꯒꯤꯔ ꯁꯥꯟꯅꯕꯤꯏꯔ ꯆꯅꯤꯗꯤ ꯆꯥꯅꯤꯅ
ꯁꯤ ꯌꯥꯝ ꯍꯥꯎ
ꯀꯩꯅꯣ ꯀꯩꯅꯣ ꯍꯥꯏꯔꯣ
ꯏꯌꯥꯝꯕꯁꯨ ꯀꯣ ꯏꯌꯥꯝꯕ ꯍꯥꯏꯕꯗꯤ ꯀꯖꯤꯟ ꯑꯩꯒꯤ ꯀꯖꯤꯟꯗꯣ ꯍꯥꯟꯅ ꯃꯥꯁꯨ ꯖꯤꯝ ꯁꯥꯟꯅꯩꯑꯕ ꯑꯗ ꯑꯩꯗꯤ ꯑꯆꯥꯄꯣꯠ ꯌꯥꯝ ꯆꯥꯒꯟꯕꯅꯤꯅ ꯑꯩꯒ ꯑꯗꯨꯝ ꯂꯩꯔꯗꯤ ꯃꯥꯁꯨ ꯌꯥꯝ ꯆꯕ ꯂꯣꯏ ꯂꯦ ꯇꯧꯝꯃꯦ
ꯎꯝ
ꯃꯤꯅꯕ ꯑꯣꯏꯅꯤ ꯃꯥꯏ ꯑꯣꯏꯅꯤꯅ ꯈꯟꯅꯤ ꯍꯥꯏꯕ ꯃꯃꯅꯤ
ꯅꯪ ꯆꯥꯔꯁꯨꯣꯏ ꯅꯪ ꯆꯥꯅꯤꯡꯗꯗꯤ ꯆꯥꯔꯨꯏ ꯑꯩꯗꯤ
ꯑꯗꯨꯨꯃꯥꯏꯅꯔ ꯑꯗꯨ ꯏꯊꯟꯇ ꯆꯥꯎꯥꯋꯏ
ꯎꯆꯥꯥ ꯗꯥꯝꯅꯤ ꯅꯪ ꯆꯠꯅꯤꯡꯉꯤꯗꯤ
ꯎꯝ ꯑꯗꯨꯗꯤ ꯑꯁꯤꯗꯤ ꯊꯨꯝ ꯂꯩꯕ ꯇꯥꯕꯅꯤꯅꯦ ꯀꯛꯆꯤꯡꯅ ꯆꯥꯕ ꯉꯥꯏꯕ ꯇꯥꯕꯅꯤꯅꯦ ꯏ ꯌꯦ
ꯆꯅꯤꯗꯗꯤ ꯆꯥꯗ꯭ꯔꯦ ꯑꯩꯈꯣꯏꯗꯤ ꯎꯝ ꯎꯝ ꯎꯝ ꯎꯝ
ꯍꯥꯎꯗꯤ ꯍ ꯑꯅꯤ ꯃꯣꯏ ꯑꯂꯨ ꯄꯔꯁꯦ
ꯅꯣꯏ ꯅꯣꯏꯒꯤ ꯃꯅꯨꯡꯒꯤꯗ꯭ꯔꯣ
ꯍꯣꯏ
ꯌꯥꯕꯅꯤ ꯑꯗꯨꯝ ꯑꯂꯨ ꯆꯣꯞꯁꯨ ꯍꯥꯎꯅꯦ ꯑꯗꯨꯒꯤ
ꯍꯧꯗ
ꯍꯋꯦ
ꯑꯣꯀꯦ
ꯀꯔꯝꯕꯩꯅꯣ ꯅꯪ ꯍꯥꯏꯁꯦ
ꯁꯥꯏꯟꯁꯀꯤ
ꯎꯝ ꯈꯪꯗ꯭ꯔꯦ ꯑꯗꯨꯗꯤ
ꯑꯁ ꯀꯗꯤ ꯍꯥꯋꯦ
ꯑꯗꯨꯅꯦ ꯈꯪꯗ꯭ꯔꯦ ꯑꯩꯁꯦ
ꯅꯪ ꯍꯥꯟꯅ ꯁꯤꯗ ꯀꯥꯔꯝꯕ꯭ꯔꯣ
ꯀꯥꯗ ꯑꯗꯨꯁꯨ ꯌꯥꯝ ꯅꯛꯄꯅꯤ ꯅ ꯑꯩꯈꯣꯏꯗꯤ ꯑꯗꯨꯝ ꯄꯪꯊꯣꯛꯊꯣꯛ ꯑꯣꯗꯔ ꯇꯧꯔ ꯄꯖꯥ ꯆꯗ
ꯀ ꯁꯤꯕ ꯃꯤꯅꯤ
ꯑꯦ ꯑꯩꯈꯣꯏ ꯂꯩꯀꯥꯏꯒꯤ ꯄ꯭ꯔꯣꯒ꯭ꯔꯥꯝꯒꯨꯝꯕ ꯂꯩꯕ ꯑꯃ ꯑꯃꯒꯨꯝꯕ ꯇꯧꯕ ꯀꯥꯟꯗ ꯑꯗꯨꯝ ꯑꯣꯗꯔ ꯇꯧꯕꯒꯤꯗ ꯃꯔꯛꯇ
ꯎꯝ ꯑꯦ ꯀꯥꯟꯁꯔꯒꯨꯝꯕ ꯂꯩꯔꯗꯤ ꯂꯥꯛꯀꯟꯕ꯭ꯔꯥ
ꯑꯩꯔꯣ
ꯍꯣꯏ
ꯁꯇꯌꯗ ꯇꯨꯃꯦ
ꯊꯀꯤꯦ
ꯕꯤꯗꯌꯥ ꯎꯗ ꯀꯟ ꯁꯇꯤ ꯃꯦꯂꯥꯒꯨꯝꯕꯗꯤ ꯌꯦꯡꯕ ꯆꯠꯄ
ꯃ ꯂꯥꯑꯗꯤ ꯄꯩꯁꯥ ꯇꯤꯡꯅꯅꯦ
ꯑꯗꯨ ꯒꯦꯝ ꯒꯦꯝꯒꯨꯝꯕ ꯁꯥꯟꯅꯕ ꯑꯃ ꯑꯃ ꯇꯧꯔꯒ
ꯅꯪ ꯅꯪ ꯁꯥ ꯊ ꯍꯥꯏ ꯁꯤ ꯀꯥꯏꯗꯤ ꯅꯪ ꯄꯁꯥ ꯆꯄꯤꯉ ꯆꯠꯁꯦ
ꯑꯗꯨ ꯃꯤꯂꯥ ꯂꯩꯔ ꯀꯥꯟꯗ ꯆꯠꯂꯨꯔꯤꯒꯤꯅꯣ
ꯎꯝ ꯗꯠꯇꯦꯟ ꯆꯂꯥꯏ ꯍꯥꯏꯕ꯭ꯔꯥ ꯑꯗꯨꯗ ꯀꯩꯅꯣꯝꯃ ꯂꯩ ꯏꯕ ꯑꯝꯇ ꯃꯦꯂꯥ ꯃꯦꯂꯥꯃꯛ ꯅꯠꯇꯦ ꯑꯗꯨꯔꯁꯨ ꯀꯔꯤ ꯄꯥꯏꯅꯦꯄꯜꯒꯤ ꯀꯩꯅꯣ ꯃꯥꯜ ꯂꯩꯦ
ꯄꯅꯤꯄꯨꯔ ꯐꯦꯁꯇꯤꯚꯦꯜꯣ
ꯃꯥꯜꯗꯦ
ꯀꯥꯏꯗ ꯁꯉꯥꯏꯊꯦꯜꯗ ꯍꯁ ꯑꯣꯝꯗꯤ ꯇꯧꯗꯧ ꯃꯥꯟꯗꯦ ꯀꯥꯏ ꯇꯧꯅꯤ ꯍꯥꯏꯦ ꯀꯥꯏ ꯇꯧꯅꯤ ꯍꯥꯏꯒꯦ ꯍꯥꯏꯔꯅꯨ ꯌꯥꯔꯗꯣ
ꯑꯩ ꯉꯥꯡꯕ ꯐꯥꯎ ꯉꯥꯡꯗ꯭ꯔꯤ ꯅꯪꯅ ꯃꯐꯝꯁꯨ ꯂꯣꯏꯅ ꯄꯪꯒꯦ ꯌꯥꯝ ꯍꯌꯦꯡꯟꯅ ꯅꯪꯗꯤ
ꯋꯥꯈꯟꯗꯣ ꯌꯥꯗ꯭꯭ꯔꯔꯤꯕ ꯅꯪꯒ ꯋꯥꯔꯤ ꯁꯟꯅꯅꯕꯅꯤꯅ ꯍꯧꯖꯤꯛꯇꯤ ꯑꯗꯨꯝ ꯑꯇꯣꯞꯄꯗ ꯇꯧꯕꯩ ꯇꯥꯏꯞꯇ ꯑꯗꯨꯝ ꯋꯥꯈꯟꯗꯨꯣꯀꯣ
ꯆꯁ
ꯎ ꯃꯐꯝꯗꯤ ꯈꯪꯍꯧꯗ꯭ꯔꯦ ꯑꯗꯨ ꯑꯣꯏꯔꯁꯨ ꯇꯧꯅꯤꯅꯦ ꯍꯥꯏꯕꯅꯤ
ꯎ ꯑꯩ ꯄꯥꯎ ꯂꯧꯈ꯭ꯔꯦꯀꯣ ꯑꯗꯨꯒꯤ
ꯈꯩꯕ
ꯑꯗꯨꯒꯤ ꯏꯟꯐꯣꯔꯃꯦꯁꯟ ꯁꯦꯀ꯭ꯔꯦꯇꯔꯤꯁꯤꯡꯗ ꯈꯔ ꯍꯪꯈꯤꯒꯦ ꯑꯩꯅ
ꯂꯧꯗ ꯑꯃ ꯌꯦꯡꯉꯣꯗꯣ
ꯍꯥꯥ
ꯑꯃꯅ ꯂꯧꯎꯕ ꯏꯟꯐꯣꯔꯃꯦꯁꯟ
ꯍꯧꯖꯤꯛ ꯍꯧꯖꯤꯛ ꯇꯧꯕ ꯌꯥꯗꯦ ꯍꯧꯖꯤꯛ
ꯍꯧꯖꯤꯛ ꯍꯥꯏꯈꯤꯕ꯭ꯔꯣ ꯑ ꯑꯣꯏꯅ ꯍꯥꯏꯕꯗꯤ ꯂꯧ ꯍꯥꯏꯕꯅꯤ ꯍꯧꯖꯤꯛ ꯃꯈꯈꯖꯤ ꯈꯥꯏꯕ꯭ꯔꯔꯤ
ꯇꯞꯊ ꯁꯥꯎꯒꯅꯨ
ꯑꯣ ꯆꯪꯂꯕꯒꯤꯅꯦ ꯑꯗꯨꯃꯥꯏ ꯉꯥꯡꯉꯨꯗꯣ ꯁꯣꯔꯤ ꯑꯩ ꯂꯥꯟꯈ꯭ꯔꯦ
ꯏ ꯑꯦ ꯀꯩꯅꯅꯤ ꯆꯥꯊꯣꯛꯑ ꯆꯥꯔ ꯆꯥ ꯆꯥꯔꯨꯔꯣ ꯅꯪ ꯆꯥꯛ ꯆꯥꯕꯗꯣ ꯃꯈꯣꯟ ꯃꯈꯣꯟ ꯇꯥꯈꯤꯅꯤ
ꯍ ꯑꯩ ꯏꯆꯥ ꯈꯨꯟꯈ꯭ꯔꯦ
ꯎꯝ
ꯑꯩ ꯆꯈꯒꯕ
ꯀ
ꯑꯩ ꯆꯥꯛ ꯍꯨꯟꯈ꯭ꯔꯦꯕꯅꯦ
ꯆꯥꯛ ꯀꯩꯗꯧꯋꯦꯕ
ꯍꯨꯟꯈ꯭ꯔꯦ
ꯎ
ꯎꯝ ꯌꯥꯒ꯭ꯌꯥꯟꯅꯥꯗꯦ ꯂꯪꯊꯣꯛꯄꯗ
ꯈꯨꯟꯗ꯭ꯔꯣ
ꯑꯦ
ꯀꯔꯤ ꯍꯥꯏꯕꯅꯣ ꯚꯥꯞ ꯇꯥꯖꯦ ꯆꯥꯛ ꯊꯤꯗꯣꯛꯈ꯭ꯔꯦ ꯍꯥꯏꯔꯣꯕ
ꯑꯩꯒꯤ ꯆꯥꯛꯇꯣ ꯑꯩꯈꯣꯏꯒꯤ ꯆꯥꯛꯇꯣ
ꯍꯣꯏ
ꯌꯦꯟꯁꯥꯡꯒ ꯄꯨꯂꯞ ꯊ꯭ꯔꯣ ꯇꯧꯈ꯭ꯔꯦꯕ ꯂꯪꯈ꯭ꯔꯦꯕ
ꯀꯔꯤꯒꯤ
ꯍꯥꯎ ꯇ ꯃꯤ
ꯑꯗꯨꯅꯥ ꯉꯥꯏꯔꯤꯕ ꯑꯗꯨꯒ
ꯁꯤꯁꯇꯔ ꯑꯃ ꯑꯩꯈꯣꯏꯒꯤ ꯁꯤꯅꯤꯌꯔ ꯑꯃ ꯍꯧꯖꯤꯛ ꯃꯉꯥꯡꯅꯔꯝꯝꯕꯗꯣ ꯈꯨꯣꯏꯂꯣꯗ
ꯑꯣ ꯑꯣ ꯑꯝꯇꯤ ꯍꯥꯎꯗ꯭ꯔꯕꯣ ꯑꯗꯨꯕꯨꯗꯤ ꯍꯧꯔꯝꯃꯣꯏꯅꯦ
ꯃꯣꯏꯗꯣ ꯀꯩꯅꯣꯝꯃ ꯍꯥꯞꯄꯤ ꯀꯔꯤ ꯍꯥꯏꯕ꯭ꯔꯥ ꯇꯧꯅꯤꯡ ꯑꯥꯎ ꯀꯔꯣ ꯌꯥ ꯐꯖꯅ ꯍꯧꯍꯜꯂꯒ ꯍꯔꯣ ꯑꯦ ꯁꯣꯔꯤ ꯄꯁꯅ ꯍ ꯂꯧ ꯀꯌꯨ ꯑ ꯑꯩꯈꯣꯏꯒꯤ ꯁꯤꯅꯤꯌꯔ ꯑꯁ ꯀꯔꯤ ꯍꯥꯏꯔꯝꯕꯣꯏ ꯑ ꯃꯣꯏꯗ ꯇꯣꯡꯅꯤꯡꯀꯣ ꯊ ꯇꯨꯡ ꯀꯣꯠ ꯈꯥꯏꯕ꯭ꯔꯣ ꯇꯨꯡ ꯀꯣꯠ ꯈꯪ ꯍꯜꯂꯣ ꯎꯝ ꯑ ꯍꯂꯥꯎ ꯍꯜꯂꯣ ꯑ ꯂ ꯍꯜꯂꯣ ꯍꯜꯂꯣ ꯍꯂꯣ ꯍꯂꯣ ꯍꯂꯣ ꯋꯥꯏ ꯑꯩ ꯌꯥ ꯆ ꯁꯇꯥꯟꯖꯤ ꯍꯜꯂꯣ ꯍꯦꯜꯂꯣ ꯍꯜꯂꯣ ꯍꯥ ꯍ